ꯑꯠꯁꯥ ꯇꯥꯈ꯭ꯔꯦ
ꯑꯦ ꯃꯤꯁꯤꯡꯁꯦ ꯑꯩꯅ ꯃꯅꯤꯡꯗ ꯂꯩꯕꯁꯤꯡꯁꯦ ꯂꯥꯡꯒꯅꯨ ꯍꯥꯏꯔꯥ ꯍꯧꯖꯤꯛꯁꯦ ꯍꯧꯖꯤꯛꯇꯤ ꯒꯥꯔꯤ ꯃꯅꯨꯡꯗ ꯐꯝꯃꯒ ꯂꯩꯒꯔꯦ ꯁꯤꯗꯤ ꯀꯅꯥꯁꯨ ꯇꯥꯔꯔꯣꯏ ꯀꯠꯅꯦ ꯁꯤꯅ ꯑꯠꯁꯥ ꯐꯖꯕ ꯁꯥꯁꯤ ꯀꯩꯅꯣ ꯐꯖꯕ ꯋꯥꯔꯤ ꯄꯨꯊꯣꯔꯛꯑꯣꯅꯦ ꯈꯔ ꯆꯥꯈ꯭ꯔꯦ ꯉꯁꯤꯕꯨꯗꯤ ꯍꯣꯏ ꯆꯥꯈ꯭ꯔꯦ ꯂꯣꯏꯔꯦ
ꯃꯊꯦꯜ ꯇꯧꯔꯤ
ꯉꯥꯁꯤꯗꯤ ꯁꯟꯁꯥꯅꯤ ꯁꯟꯁꯥ
ꯏꯁ ꯃꯅꯨꯡ ꯁꯥꯔꯣ
ꯏꯁ ꯃꯤꯗꯤ ꯑꯍꯥꯎꯕꯀ ꯆꯥꯏꯀꯣ ꯑꯩꯕꯨꯗꯤ ꯀꯧꯕꯤꯗꯦ ꯌꯥꯝ ꯐꯠꯇꯦ ꯅꯪꯕꯨꯛ ꯌꯥꯝ ꯐꯠꯇꯦ ꯁꯤ ꯅꯨꯄꯥꯁꯦ
ꯑꯆꯥ ꯅꯦꯛꯁ ꯇꯥꯏꯝ ꯀꯧꯕ ꯇꯥꯔꯦ ꯂꯥꯛꯀꯗꯧ ꯃꯥꯟꯗꯩꯅꯦ
ꯑꯩꯈꯣꯏꯗꯤꯡ ꯐꯖꯅ ꯀꯧꯋꯦꯍꯦ ꯀꯧꯗ꯭ꯔꯗꯤ ꯅꯠꯇꯦ ꯅꯨꯃꯤꯠ ꯑꯃ ꯑꯅꯤꯒꯤ ꯃꯃꯥꯡꯗ ꯍꯥꯟꯅ ꯀꯧꯔꯛꯀꯗꯕ ꯍꯥꯏꯔꯛꯀꯗꯕ
ꯑꯄꯣꯏꯟꯃꯦꯟ ꯈꯔ ꯍꯥꯟꯅ ꯑꯄꯣꯏꯟꯃꯦꯟ ꯈꯔ ꯍꯥꯟꯅ ꯂꯧꯗꯕ ꯌꯥꯗꯦꯅꯦ ꯉꯜꯂꯤꯉꯩꯗ ꯑꯣꯀꯦ ꯑꯣꯀꯦ
ꯑꯥ ꯊꯕꯛ ꯌꯥꯝ ꯆꯤꯟꯕꯤꯅꯦꯕ ꯑꯩ
ꯀꯩꯅꯣ ꯈꯔꯥ ꯎꯝ ꯍꯝ ꯍꯨꯝ ꯌꯨꯝꯒꯤ ꯊꯕꯛ ꯂꯣꯏ ꯌꯦꯡꯁꯤꯟꯕꯤꯔꯒ ꯂꯩꯔꯕ
ꯌꯨꯝꯒꯤ ꯊꯕꯛꯔ ꯀꯔꯤ ꯊꯕꯛꯔ ꯈꯪꯗꯦ ꯊꯕꯛ ꯍꯥꯏꯕꯁꯤꯗꯤ
ꯀꯔꯤ ꯊꯕ ꯌꯥꯝꯃꯦꯅ ꯗꯨꯝ
ꯑꯣ
ꯑꯣ ꯑꯁ ꯍꯧꯖꯤꯛꯀꯤꯗꯣ ꯃꯈꯣꯟ ꯇꯥꯗꯕ ꯋꯥꯅꯤꯗ ꯑꯃꯠꯇ
ꯍꯧꯖꯤꯛ
ꯑꯩꯗꯤ ꯀꯩꯗꯧꯔꯕꯣꯢꯔꯣꯅ ꯍꯥꯏ ꯍꯧꯖꯤꯛꯇꯤ ꯇꯥꯛꯈ꯭ꯔꯦ ꯇꯥꯈ꯭ꯔꯦ
ꯅꯪꯁꯨ
ꯑ ꯉꯥꯢꯑꯣꯀꯣ ꯃꯈꯣꯟꯖꯦ ꯑꯥ ꯑꯩꯒꯤꯐꯥꯏꯁꯦ ꯑꯣ ꯑꯁ ꯑꯩ ꯒ꯭ꯌꯥꯟ ꯇꯥꯔꯦ ꯍꯧꯖꯤꯛꯈꯤꯇ ꯊꯣꯡ ꯊꯤꯡꯕ ꯌꯥꯗꯕꯖꯥꯠꯅꯤꯍꯦ ꯒꯥꯔꯤꯒꯤ ꯊꯣꯡ ꯊꯤꯡꯉꯗꯤ ꯌꯥꯗꯦꯍꯦ
ꯂꯣꯏꯔꯦ ꯍꯦ ꯅꯪꯁꯨ
ꯎꯝ ꯍꯧꯖꯤꯛ ꯇꯥꯈ꯭ꯔꯦꯀꯣ ꯒꯥꯔꯤꯒꯤ ꯊꯣꯡ ꯈꯔ ꯊꯤꯡꯉꯒ ꯑ ꯒꯥꯔꯤ ꯊꯣꯡ ꯈꯔ ꯊꯤꯡꯉ ꯅꯦꯠꯋ꯭ꯔꯛꯁꯦ ꯂꯣꯏ ꯃꯥꯡꯉꯕ ꯖꯥꯠꯅꯤꯗ ꯑꯗꯨꯒꯤ ꯑꯣꯏꯕ ꯃꯥꯜꯂꯦ
ꯑꯁ ꯂꯣꯢꯔꯦꯍꯦ ꯅꯪꯁꯨ
ꯎꯝꯍ ꯈ꯭ꯔꯥ ꯐꯖ ꯐꯖꯕ ꯇꯣꯄꯤꯛ ꯍꯥ
ꯀꯣꯏꯕ ꯆꯠꯂꯤꯔꯕ ꯅꯪ
ꯀꯣꯏꯕ ꯆꯠꯇꯦꯍꯦ
ꯀꯥꯏꯗꯅꯣ ꯑꯗꯨꯗꯤ ꯏꯁ ꯌꯨꯝꯗꯅꯤ ꯍꯥꯏ ꯒꯥꯔꯤ ꯃꯅꯨꯡꯗꯅꯤ ꯍꯥꯏꯃꯨꯛ ꯒ꯭ꯌꯥꯟ ꯇꯥꯗꯦ ꯀꯣꯛꯀ ꯉꯥꯎꯋꯦꯍꯦ
ꯑꯣ ꯒꯥꯔꯤ ꯃꯅꯨꯡ ꯍꯥꯏꯕꯗꯤ ꯑꯣ ꯌꯨꯝꯒꯤꯗ ꯒꯥꯔꯤ ꯈꯥꯝꯕꯤꯔ ꯂꯩꯕ ꯍꯥꯏꯕ ꯇꯥꯔꯦꯅꯦ
ꯑꯣ
ꯎꯝ ꯌꯨꯝꯗ ꯒꯥꯔꯤ ꯈꯥꯝꯕꯤꯔ ꯂꯩꯕ ꯃꯅꯨꯡꯗ ꯍꯥꯏꯕꯅꯤꯗ
ꯑꯣ ꯑꯦꯟꯇꯥꯂꯞ
ꯎꯝ ꯍꯝ ꯑꯁ ꯑꯗꯨ ꯀꯩꯅꯣ ꯈꯔ ꯐꯖꯕ ꯀꯣꯏꯁꯟ ꯀꯣꯏꯁꯟ ꯈꯔ ꯍꯪꯔꯛꯑꯣꯅꯦ
ꯀꯔꯤ ꯑꯟꯁꯔ ꯈꯨꯝꯒꯦ ꯍꯥꯏꯔꯤꯅꯣ ꯑꯁ ꯈꯪꯗ꯭ꯔꯦꯍꯦ ꯅꯪ ꯑ ꯅꯠꯇꯦ ꯅꯪ ꯉꯁꯤ ꯑꯗꯨ ꯅꯪ ꯉꯁꯤ ꯀ꯭ꯔꯥꯢ ꯆꯠꯀꯦ
ꯌꯥꯝ ꯐꯔꯦ ꯑꯩ ꯑꯩ ꯍꯪꯉꯛꯑꯒꯦ ꯑꯗꯨꯗꯤ
ꯉꯁꯤ ꯀꯥꯏ ꯆꯠꯄ꯭ꯔ ꯍꯥꯏ
ꯎꯝ ꯑꯗꯨꯗꯤ ꯑꯩ ꯑꯩ ꯑꯣꯏꯅ ꯍꯪꯉꯛꯑꯒꯦꯀꯣ ꯑꯁ ꯅꯪ ꯍꯧꯖꯤꯛꯇꯤ ꯍꯧꯖꯤꯛꯇꯤ ꯑꯩꯒꯤ ꯅꯦꯠꯋꯥꯛ ꯃꯥꯟꯗ꯭ꯔꯦꯗ ꯅꯪꯒꯤ ꯑꯣꯏꯅ ꯃꯥꯟꯁꯤꯟꯈ꯭ꯔꯦꯗ ꯑꯦꯂꯤꯌꯦꯟꯒꯤ ꯃꯈꯣꯟ ꯑꯣꯏꯅ ꯇꯥꯈ꯭ꯔꯦꯗ ꯇꯣ ꯇꯣ ꯇꯣ ꯑꯦ ꯑꯦꯂꯤꯌꯦꯟꯒꯤ ꯃꯈꯣꯟ ꯑꯣꯏꯅ ꯇꯥꯈ꯭ꯔꯦ ꯍꯧꯖꯤꯛꯁꯦ ꯑꯣ ꯍ ꯍ ꯇꯥꯔꯕꯣ
ꯅꯣ
ꯑꯣ
ꯇꯥꯕ꯭ꯔ‌ꯣ ꯀꯔꯤ ꯍꯥꯏꯕꯅꯣ ꯅꯣ ꯁꯨꯡꯇꯥ ꯇꯥꯗ꯭ꯔꯦ ꯍꯧꯖꯤꯛꯇꯤ ꯅꯍꯥꯟ